ꯏꯇꯥꯎ
ꯃꯣꯏ ꯃꯣꯏ ꯃꯃꯥ ꯇꯥꯕ꯭ꯔꯣ
ꯇꯥꯏꯅꯦ ꯄꯥꯎ ꯐꯥꯎꯅꯗꯨ ꯀꯨꯏꯔꯦꯅꯦ
ꯐꯥꯎꯅꯗꯕ ꯀꯨꯏꯔꯦ ꯅꯪꯁꯨ ꯀꯨꯏꯔꯦ ꯑꯩꯖꯨ ꯀꯨꯏꯔꯦ
ꯈꯣꯟꯖꯦꯜ ꯐꯥꯎ ꯇꯥꯕ ꯐꯪꯗꯦꯔꯦꯅꯦ ꯀꯃꯥꯏ ꯀꯃꯥꯏ ꯂꯩꯔꯤꯅꯣ ꯅꯣꯏꯕꯨ ꯍꯤꯡꯗꯤ ꯍꯤꯡꯂꯤꯕ꯭ꯔꯣ
ꯂꯨꯗꯨꯒꯖꯨ ꯁꯥꯟꯅꯗꯕ ꯂꯨꯗꯨꯖꯨ ꯁꯥꯟꯅꯗꯕ ꯀꯨꯏꯔꯦꯅꯦ ꯍꯟꯗꯛ ꯅꯪꯖꯨ
ꯑꯦ ꯑꯩꯗꯤ ꯁꯥꯅꯩꯌꯦ ꯑꯗꯨꯝ ꯅꯣꯏꯅꯦ ꯁꯥꯟꯅꯗꯕ ꯁꯨꯛꯆꯪ ꯆꯪꯗ꯭ꯔꯦ ꯅꯣꯏꯗꯤ ꯏ ꯑꯩꯗꯤ
ꯑꯩꯗꯤ ꯀꯩꯅꯣ ꯇꯧꯕꯩꯅꯦ ꯑꯩ ꯔꯤꯝꯁꯇ ꯆꯠꯄꯗ ꯍꯞꯇꯥ ꯑꯍꯨꯝ ꯑꯗꯨꯃꯥꯏ ꯑꯣꯏꯔꯝꯒꯅꯤꯕꯀꯣ ꯔꯤꯝꯁ ꯆꯠꯂꯒ ꯅꯍꯥꯟ ꯑꯩ ꯑ ꯑꯣꯟꯂꯥꯏꯟ ꯆꯪꯕꯗꯣ ꯔ ꯑ ꯒꯦꯝꯁ ꯁꯥꯟꯅꯕꯗꯣ ꯅꯨꯃꯤꯠ ꯍꯨꯝꯅꯤ ꯑꯣꯏꯔꯝꯒꯅꯤ ꯑꯗꯨ ꯂꯩꯔꯒ ꯔꯤꯝꯁ ꯑꯃꯨꯛ ꯆꯠꯂꯦ ꯉꯔꯥꯡ ꯐ꯭ꯔꯤ ꯂꯩꯇꯦꯕ ꯊꯕꯛꯀ ꯌꯥꯝ ꯆꯤꯟꯒ꯭ꯔꯖꯥꯅꯤ ꯏꯍꯤ ꯍꯤ ꯍꯤ ꯍꯤ ꯍꯤ
ꯊꯕꯛ ꯌꯥꯝ ꯄꯥꯕ ꯇꯥꯏꯞꯇ
ꯌꯥꯝ ꯐꯕ ꯅꯠꯇꯦ ꯑꯅ ꯎꯄꯥꯏ ꯂꯩ ꯇꯕ ꯑꯩ ꯑꯩ ꯌꯥꯎꯗ꯭ꯔꯗꯤ ꯌꯥꯗꯕ꯭ꯔ ꯎ ꯄꯥꯏ ꯂꯩꯇꯕ ꯍꯥꯏ ꯇꯥꯔꯦ ꯍ ꯍꯣꯔ ꯍꯣꯔꯦꯟ ꯁꯥꯟꯅꯖꯤꯅꯦ ꯂꯨꯗꯣꯕꯨꯗꯤ ꯑꯦ ꯍꯣꯔꯦꯟ ꯁꯥꯟꯅꯖꯤꯅꯦ ꯍꯣꯔꯦꯟ ꯀ ꯅꯣ ꯍꯣꯔꯦꯟ ꯀꯩ ꯊꯕꯛꯅꯣ ꯊꯦꯡꯉꯦ ꯍꯧꯖꯤꯛ ꯀꯔꯤꯅꯣꯅꯦ
ꯑꯦ ꯍꯣꯔꯦꯟ ꯍꯥꯏꯗꯤ ꯍꯌꯦꯡ ꯍꯥꯏꯅ ꯈꯟꯒꯅ ꯍꯥꯍꯥꯍꯥ
ꯍꯌꯦꯡ ꯍꯌꯦꯡ ꯍꯌꯦꯡꯁꯨ ꯐ꯭ꯔꯤ ꯂꯩꯒꯅꯤ
ꯅꯠꯇꯦ ꯍꯟꯗꯛꯁꯦ ꯂꯗꯨ ꯁꯥꯟꯅꯕ ꯌꯥꯝ ꯅꯨꯡꯉꯥꯏꯇꯦꯕ ꯅꯪꯅꯦ ꯗꯥꯝꯅꯦ ꯐꯩꯒꯥꯅꯦ ꯒ꯭ꯔꯦꯁꯤꯅꯦ ꯁꯣꯐꯤꯌꯥꯅꯦ ꯃꯣꯏꯁꯨ ꯁꯨꯛꯆꯪ ꯆꯪꯗ꯭ꯔꯦꯕ
ꯑ ꯁꯣꯐꯤꯌꯥꯗ ꯀꯩꯅꯣ
ꯃꯤ ꯑꯅꯧꯕ ꯁꯤꯡꯅ ꯑꯁ ꯈꯣꯏ ꯄꯨꯜꯂꯗꯤ ꯀꯩꯅꯣ ꯅꯨꯡꯉꯥꯏꯇꯦ ꯌꯥꯝ ꯕꯤꯠ ꯂꯩꯇꯦ
ꯑ ꯁꯣꯐꯤꯌꯥ ꯑꯥ ꯁꯣꯐꯤꯌꯥꯗꯣ ꯊꯕꯛ ꯆꯤꯟꯕꯅꯦ ꯍꯟꯗꯛ ꯃꯣꯏ ꯃꯠ ꯀꯩꯅꯣ ꯗꯦꯂꯤꯚ꯭ꯔꯤ ꯗꯦꯂꯤꯚ꯭ꯔꯤ ꯇꯧꯕꯗ ꯅꯪꯁ
ꯑꯣ ꯄꯥꯎ ꯄꯥꯎꯕ ꯐꯪ
ꯒ꯭ꯔꯦꯁꯤꯗꯨꯁꯨ ꯃꯣꯏ ꯑꯦꯛꯖꯥꯝ ꯂꯩꯌꯦꯅ ꯒꯔꯨꯞ ꯂꯦꯞ ꯇꯧꯈ꯭ꯔꯦ
ꯍꯣꯏ ꯈꯪꯉꯦ ꯃꯥꯕꯨꯗꯤ
ꯀꯨꯏꯔꯔꯣꯏ ꯑꯃꯨꯛ ꯂꯥꯑꯅꯤ ꯃꯥ ꯑꯍꯥꯍꯥ
ꯑꯍꯦꯍꯦ ꯑꯦ ꯇꯧꯕꯤꯈ꯭ꯔꯣ
ꯇꯧꯒ꯭ꯔ ꯃꯥꯜꯂꯦ ꯃ
ꯗꯝ ꯗꯝ ꯆꯠꯈ꯭ꯔꯦ ꯍꯣꯏ ꯂꯦꯐ ꯇꯧꯈ꯭ꯔꯦ ꯉꯁꯥꯏ ꯒꯨꯡꯗ ꯀꯣꯜ ꯇꯧꯔꯛꯄ ꯃꯥꯜꯂꯦ ꯗꯝꯗ ꯈꯣꯏ ꯆꯥꯛ ꯆꯥꯔꯀꯥꯟꯗ ꯐꯣꯟ ꯂꯥꯛꯄ ꯃꯥꯅ ꯀꯅꯥꯅꯣ ꯌꯦꯡꯉꯨ ꯂꯥꯎ ꯀꯟꯗ ꯗꯝꯅꯦ ꯍꯥꯏꯌꯦ ꯄꯥꯏꯈꯠꯇꯕ ꯃꯥꯜꯂꯦ
ꯒ꯭ꯔꯨꯞ ꯂꯦꯞ ꯇꯧꯔꯒ ꯀꯩ ꯅꯨꯄꯤ ꯁꯦꯔꯥꯟ ꯇꯨꯔꯥꯟ ꯇꯧꯕ ꯃꯥꯜꯂꯦ ꯃꯥꯗꯣ ꯆꯩ
ꯍꯨꯏꯔꯣ ꯌꯥꯗꯦꯕ ꯃꯁꯤ ꯅꯨꯄꯥꯗꯣ ꯥꯖꯥꯠ ꯖꯥꯠ ꯉꯥꯡꯉꯦꯕ
ꯀꯩꯅꯣꯝꯃ ꯒ꯭ꯔꯨꯞ ꯂꯦꯞꯇꯧꯔꯤꯗꯨꯕꯨ ꯃꯥꯅ
ꯈꯪꯗꯦ ꯃꯥꯒꯤ ꯅꯨꯄꯤꯅ ꯁꯥꯎꯔꯖꯥꯠꯂ
ꯃꯥꯏ ꯅꯨꯄꯤꯖꯨ ꯍꯥꯟꯅ ꯌꯥꯎꯔꯝꯕꯅꯦ ꯈꯪꯕ꯭ꯔꯥ
ꯈꯪꯗꯦ ꯃꯃꯤꯡꯗꯤ ꯈꯪꯉꯦ ꯀꯩꯅꯣ ꯃꯃꯤꯡꯗ ꯔꯝꯊꯥꯏ ꯍꯥꯏꯕ꯭ꯔꯥ
ꯑ ꯁꯨꯃꯥꯏ ꯇꯧꯕꯅꯦ
ꯑꯦ ꯑꯩꯈꯣꯏ ꯆꯪꯕ ꯀꯥꯟꯗꯗꯤ ꯃꯥ ꯎꯝ
ꯃꯪ ꯅꯪ ꯆꯪꯗ꯭ꯔꯤꯉꯩꯗ ꯃꯥ ꯒ꯭ꯔꯨꯞ ꯍꯥꯟꯅ ꯌꯥꯎꯔꯝꯕꯅꯦ ꯑꯩꯈꯣꯏ ꯃꯔꯛꯇ ꯃꯔꯛꯇ ꯑꯗꯨꯝ ꯁꯥꯟꯅꯕꯅꯦꯕꯀꯣ ꯑꯗꯨꯒ ꯑꯗꯨꯝ ꯂꯦꯐ ꯇꯧꯕꯅꯦ ꯑꯗꯣ ꯑꯃꯨꯛ ꯑꯦꯗꯀ ꯇꯧꯔꯕꯅꯦꯕ ꯂꯦꯐ ꯑꯗꯨꯝ ꯇꯧꯋꯦ ꯃꯥꯗꯣ ꯑꯗꯨ ꯃꯊꯪꯗ ꯉꯥꯏꯍꯥꯛ ꯂꯩꯔꯒꯅꯪ ꯅꯪ ꯕꯨ ꯑꯃꯨꯛ ꯑꯦꯗ ꯇꯧꯕꯅꯦꯕ ꯑꯗꯨꯒ ꯃꯊꯪ ꯃꯊꯪ
ꯃꯊꯪ ꯃꯊꯪ ꯅꯨꯡꯉꯥꯏꯕ ꯉꯥꯛꯇꯅꯤ ꯒ꯭ꯔꯨꯞꯇꯁꯨ
ꯎꯝ ꯅꯨꯡꯉꯥꯏꯕꯅꯦ ꯒꯨꯏꯗꯨꯁꯨ
ꯒꯨꯏꯁꯨ ꯂꯦꯠ ꯆꯠꯈ꯭ꯔꯕꯅꯦ ꯃꯥꯁꯨ ꯕꯤꯠ ꯂꯩꯇꯕ ꯃꯥꯜꯂꯦ ꯍꯟꯗꯛ ꯇꯨꯃꯤꯟ ꯂꯩꯈ꯭ꯔꯦ ꯃꯥꯁꯨ ꯈꯪꯗꯦ ꯑꯩꯁꯨ ꯀꯔꯤ ꯇꯧꯔ ꯖꯥꯠꯂ
ꯅꯨꯄꯥꯒꯤ ꯋꯥ ꯏꯟꯕ ꯍꯥꯏꯗꯣ ꯑꯣꯏꯔꯝꯗꯧ ꯃꯥꯥꯜꯂꯦ
ꯐꯩꯒꯥꯒ ꯀꯤꯝꯒ ꯖꯥꯪ ꯕꯨꯒ ꯃꯣꯏ ꯑꯍꯨꯝꯁꯨ ꯑꯦꯝ ꯑꯦꯜꯒꯤ ꯒ꯭ꯔꯨꯞ ꯑꯃ ꯂꯩꯌꯦꯕ ꯑꯩꯅ ꯑꯦꯠ ꯇꯧꯕꯤꯕ ꯁꯦꯝꯕꯤꯕ ꯒ꯭ꯔꯨꯞ ꯑꯃ ꯃꯣꯏ ꯑꯍꯨꯝ ꯑꯦꯝ ꯑꯦꯜ ꯈꯛꯇ ꯁꯥꯟꯅꯔꯒ ꯂꯩꯕ ꯗꯨꯗ ꯁꯨꯛꯆꯪ ꯆꯪꯗ꯭ꯔꯦ
ꯅꯪꯁꯨ ꯑꯦꯜ ꯑꯦꯜ ꯁꯥꯅꯕ꯭ꯔꯥ
ꯑꯦ ꯍꯩꯗꯦ ꯀꯔꯥꯏꯗꯒꯤ ꯑꯦꯝ ꯑꯦꯜꯗꯤ ꯁꯨꯡꯍꯩ ꯍꯩꯗꯦ ꯗꯨꯕꯨꯗꯤ ꯌꯥꯝ ꯍꯩꯔꯦ ꯍꯥꯏꯁ ꯅꯉꯣꯟꯗꯒꯤ ꯍꯦꯟꯅ ꯍꯩꯔꯦ ꯑꯩꯗꯤ ꯂꯨꯗꯣ ꯂꯨꯗꯨꯗ ꯑꯣꯖꯥ ꯑꯣꯏ ꯑꯩꯗꯤ
ꯅꯣꯡꯃ ꯅꯣꯡꯃꯒꯤ ꯗꯥꯎ ꯆꯠꯄꯅꯦꯕ ꯑꯗꯣ
ꯗꯥꯎ ꯆꯠꯂꯁꯨ ꯃꯥꯏ
ꯃꯔꯛ ꯃꯔꯛꯇ ꯃꯔꯛ ꯃꯔꯛꯇ ꯀꯩꯅꯣ ꯅꯠꯇꯦ ꯅꯠꯇꯦ ꯃꯔꯛ ꯃꯔꯛꯗꯅꯦ ꯁꯣ ꯁꯣꯀꯥ ꯁꯣꯀꯥꯁꯦ ꯁꯨꯡꯊꯣꯛ ꯊꯣꯛꯇꯕ ꯃꯇꯝꯃ ꯂꯩꯕꯅꯦꯕ
ꯅꯠꯇꯦ ꯑꯩꯩꯅ ꯍꯥꯏ ꯅꯪꯉ ꯅꯪ ꯍꯥꯟꯅ ꯗꯛ ꯀꯩꯩꯒꯤꯅꯣ ꯗꯥꯎ ꯁꯨꯡꯌꯥ ꯌꯥꯗꯦ ꯈꯪꯗꯦ
ꯑ ꯉꯔꯥꯡꯒꯤ ꯉꯔꯥꯡ ꯉꯔꯥꯡ ꯅꯍꯥꯜꯂꯥ ꯅꯠꯇꯦ ꯅꯠꯇꯦ ꯉꯔꯥꯡ ꯅꯍꯥꯟꯂꯥꯗꯤ ꯑꯗꯨꯝ ꯌꯥꯕꯅꯦ ꯂꯥꯁꯒꯦꯝꯗꯣ ꯃꯤ ꯃꯤꯗꯤ ꯑꯗꯨꯝ ꯍꯥꯠꯄꯅꯦꯗ ꯑꯩꯗꯤ
ꯃꯥꯏꯊꯤ ꯑꯗꯨꯝ ꯂꯧꯋꯦ ꯅꯪꯗꯤ
ꯅꯣꯡ ꯐꯥꯗꯣꯛ ꯅꯠꯇꯦ ꯅꯠꯇꯦ ꯅꯣꯡ ꯐꯥꯗꯣꯛ ꯂꯧꯕꯅꯦ
ꯂꯨꯗꯨ ꯀꯤꯡ ꯂꯨꯗꯨ ꯀꯤꯡ ꯍꯥꯏꯔꯒ ꯃꯥꯏꯊꯤ ꯀꯤꯡ ꯑꯣꯜꯂꯦ ꯔꯦ ꯅꯪꯁꯨ ꯅꯠꯇꯦ ꯑꯃꯗꯣ ꯒꯨꯠ ꯎꯝ ꯒꯥꯏꯃꯩ ꯒꯥꯏ ꯒꯥꯏꯃꯩꯗꯣ
ꯎꯝ
ꯨꯒꯨꯠꯒꯔꯜ ꯃꯁꯤ ꯅꯨꯄꯤ ꯈꯪꯗꯤꯌꯦ ꯀꯝꯄ꯭ꯌꯨꯇꯔ ꯃꯔꯛ ꯃꯔꯛꯇ ꯃꯥꯜꯂꯛꯑꯦ ꯃꯁꯤ ꯅꯨꯄꯤꯗꯣ ꯌꯥꯗꯤꯌꯦ
ꯇꯔꯒ ꯁꯥꯟꯅꯕ ꯅꯨꯡꯉꯏ ꯇ꯭ꯔꯅꯦ ꯁꯥꯎꯅꯤꯡ ꯕꯥꯅꯦ ꯃꯣꯏ ꯈꯨ ꯈꯨꯆꯠ ꯇꯣ
ꯍꯥꯠꯅꯤꯡꯉꯥꯏ ꯂꯩꯔꯁꯨ ꯍꯥꯠꯇꯦꯕ ꯎꯗ꯭ꯔꯖꯂ ꯈꯪꯗꯦ ꯀꯤꯔ ꯖꯠꯂ ꯈꯪꯗꯦ ꯄꯪ ꯆꯦꯅ ꯆꯦꯜꯂꯒ ꯂꯩꯔꯦ ꯃꯥꯗꯤ ꯃꯆꯥꯥꯡꯗꯤ ꯒꯦꯝ ꯅꯨꯡꯉꯥꯏ ꯑꯗꯨꯕꯨ ꯅꯣꯛꯗꯤ ꯅꯣꯛꯅꯤꯡꯕ
ꯇꯤꯝꯗꯁꯨ ꯅꯣꯏ ꯅꯪꯅꯃꯥꯟꯅꯕꯤꯔꯗꯣ
ꯑꯩ ꯏꯃꯥꯟꯅꯕꯤꯅꯤꯅꯦ ꯅꯩꯗ꯭ꯔꯣ ꯃꯁꯤ ꯅꯨꯄꯤꯗꯣ
ꯅꯩꯕꯅꯦ ꯌꯥꯝ ꯑꯦꯛꯇꯤꯚ ꯑꯣꯏꯔ ꯀꯨꯏꯗꯦ ꯑꯃꯨꯛ ꯂꯦꯞꯇꯧꯈ꯭ꯔ ꯃꯥꯜꯂꯦ ꯑꯃꯨꯛ ꯎꯈꯤꯗ꯭ꯔꯦ
ꯎꯝ ꯂꯦꯞ ꯂꯦꯞꯄꯨꯗꯤ ꯇꯧꯔꯔꯣꯏꯗ ꯃꯥ ꯏꯃꯦꯜꯗ ꯍꯟꯗꯛꯁꯦ ꯏꯃꯦꯜꯗ ꯉꯥꯎꯔꯦꯕꯃ ꯐꯩꯀꯥꯒ ꯖꯪꯕꯨꯒ ꯃꯣꯏꯍꯨꯝ
ꯏꯃꯦꯜꯁꯨ ꯑꯗꯨꯝ ꯅꯨꯡꯗꯤ ꯅꯨꯡꯉꯥꯏꯕꯅꯦ ꯍꯥꯏꯗꯤ ꯁꯥꯟꯅꯈ꯭ꯔꯗꯤꯀꯣ
ꯃꯥ ꯍꯩꯕꯔꯥ
ꯑꯦꯃꯦꯜ ꯍꯩ ꯄꯞꯖꯤ ꯂꯣꯏ ꯒꯦꯝꯃꯔꯅꯦ ꯄꯣꯂꯞ ꯍꯩ ꯄꯞꯖꯤ ꯂꯨꯗꯨ
ꯄꯞꯖꯤ ꯑꯦꯝ ꯑꯦꯜ ꯍꯩꯇꯦ ꯑꯩꯗꯤ
ꯑꯦꯝ ꯑꯦꯜꯁꯨ ꯑꯗꯨꯝ ꯅꯨꯡꯉꯥꯏꯕꯅꯤ ꯁꯥꯟꯅꯗꯦꯕ ꯁꯪꯗꯕꯒꯤꯒꯥ
ꯁꯅꯒꯅꯨꯁꯨ ꯍꯥꯏꯌꯦ ꯑꯩꯕꯨꯗꯤ ꯑꯦꯗꯤꯛ ꯑꯣꯏꯔꯗꯤ ꯐꯠꯇꯦ ꯍꯥꯏꯕ ꯒꯦꯝꯗꯨꯁꯨ ꯑꯗꯨꯕꯨ ꯂꯨꯗꯨꯗꯤ ꯑꯦꯗꯤꯛ ꯑꯣꯏꯔꯦ
ꯂꯨꯏ ꯑ ꯑꯦꯝ ꯑꯦꯜꯕꯨꯗꯤ ꯀꯌꯥꯝ ꯁꯥꯟꯅꯗꯦ ꯍꯩꯇꯦꯕꯀꯣ ꯑꯁ ꯍꯥꯟꯅ ꯄꯞꯖꯤ ꯅꯧꯅ ꯊꯣꯛꯄ ꯀꯥꯟꯗꯗꯤ ꯁꯤꯖꯟ ꯇꯨꯗꯩ ꯍꯧꯋꯦꯕꯀꯣ ꯇꯨ ꯊꯥꯎꯖꯟ ꯑꯩꯠ ꯇꯤꯟ ꯂꯣꯏꯔꯝꯗꯥꯏꯗ ꯅꯥꯏꯟꯇꯤꯟ ꯑꯗꯥꯏꯗ ꯍꯧꯔꯕꯅꯦꯗꯣ ꯅꯥꯏꯟꯇꯤꯟ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯇꯠ ꯇ꯭ꯋꯦꯟꯇꯤ ꯐꯣꯔ ꯐꯧꯎ ꯇꯧꯋꯦ ꯍꯤꯍꯤ
ꯁꯤꯖꯟ ꯁꯤꯖꯟꯒꯁꯦ ꯂꯣꯏ ꯁꯨꯔꯕꯅꯦ ꯑꯩꯒꯤꯗꯣ
ꯄ ꯍꯩꯗꯦ ꯍꯥꯏꯗ
ꯐꯥꯒꯤ ꯇꯧꯕꯅꯦ ꯐꯥꯒꯤ ꯇꯧ ꯀꯔꯤꯅꯣ ꯍꯨꯡ ꯍꯨꯡ ꯍꯨꯡ ꯑ ꯑꯗꯣ ꯐꯥꯒꯤ ꯇꯧꯕꯅꯦ ꯐꯥꯒꯤ ꯇꯧꯅꯕ ꯃꯤꯅꯦꯗꯤ
ꯈꯪꯉꯤꯅꯦ ꯅꯁꯛꯇꯨꯕ ꯀꯩꯅꯣ ꯅꯪꯒꯤ ꯃꯤꯡ ꯁꯨ ꯒꯨꯖꯤꯂꯥ ꯍꯥꯏꯕ ꯅꯠꯇ꯭ꯔꯣ
ꯒꯣꯖꯤꯂꯥ ꯈꯪꯗꯦ ꯒꯣꯖꯤꯂꯥ ꯀꯧꯒꯦꯔꯥ ꯂꯨꯠ ꯂꯣꯗꯨ ꯀꯤꯡ ꯀꯧꯒꯦꯔꯥ ꯂꯨꯗꯨ ꯀꯤꯜꯂꯔ ꯀꯧꯒꯦꯔꯥ ꯑꯩ ꯂꯨꯗꯨ ꯀꯤꯜꯂꯔꯗꯤ ꯀꯧ ꯇꯧꯕꯗꯤ ꯌꯥꯔꯣꯏ ꯑꯗꯨꯝ ꯍꯥꯠꯄꯅꯤꯅ ꯑꯩꯗꯤ
ꯍꯝ ꯨꯒꯣꯖꯤꯂꯥ ꯑꯣꯏꯅ ꯊꯣꯟ
ꯒꯨꯏ ꯒꯨꯏꯗꯨꯁꯨ ꯑꯃꯨꯛ ꯑꯦꯠ ꯇꯧꯔꯣ ꯒ꯭ꯔꯨꯞꯇ ꯅꯨꯡꯉꯥꯏꯇꯦ ꯆꯠꯈꯤꯕꯗꯣ
ꯀꯨꯏ ꯈꯪꯗꯦ ꯃꯥ ꯍꯟꯗꯛ ꯕꯤꯠ ꯂꯩꯇꯕ ꯃꯥꯜꯂꯦ ꯁꯨꯛꯆꯡ ꯆꯪꯗꯦ ꯁꯅꯥꯁꯦ ꯀꯧꯔꯁꯨ ꯆꯪꯗꯦꯅꯦ ꯁꯅꯥꯅꯤꯡꯗꯦ ꯍꯥꯏꯌꯦ ꯅꯣꯡꯃ ꯀꯩꯅꯣ ꯃꯥ ꯁꯥꯟꯅꯕ ꯀꯥꯟꯗ ꯒꯟꯀꯩꯅꯀꯣ
ꯒꯥꯡꯆꯥꯏ
ꯒꯥꯡꯖꯩꯔ ꯒꯦꯡꯖꯩꯔꯥ ꯈꯪꯗꯦ
ꯀꯅꯥꯅꯣ ꯒꯥꯡ ꯒꯥꯡꯆꯩꯗꯤ ꯀꯅꯥꯅꯣ ꯑꯈꯣꯏ ꯒꯔꯨ꯭ꯞ
ꯀꯃꯜ ꯒꯦꯡꯃꯩ ꯍꯥꯏꯕꯗꯨ ꯒ꯭ꯔꯨꯞ ꯍꯞꯇꯥ ꯑꯃ ꯂꯩꯗꯅ ꯈꯪꯗ꯭ꯔꯣ ꯅꯨꯄꯥ ꯃꯆꯥꯃ
ꯈꯪꯉꯦ ꯈꯪꯉꯦ
ꯃꯥꯅ ꯌꯨꯝ ꯆꯪꯅꯕ ꯃꯔꯨ ꯑꯃꯈꯛ ꯂꯩꯔꯝꯕ
ꯑꯥ
ꯒꯨꯏꯅ ꯃꯔꯨ ꯑꯃꯈꯛ ꯂꯩꯔꯝꯕ ꯌꯨꯝ ꯆꯪꯗꯕ ꯑꯗꯨꯗꯒꯤ ꯎꯝ ꯑꯗꯨ ꯀꯃꯥꯡꯒꯦꯡ ꯃꯩꯅꯥ ꯀꯃꯥꯡꯒꯦꯡ ꯃꯥꯏ ꯃꯥꯅ ꯒꯨ ꯁꯨꯛꯆꯪ ꯆꯪꯗꯕ ꯃꯔꯤ ꯂꯩꯔꯝꯕ
ꯎꯝ
ꯃꯥꯅ ꯐꯖꯅ ꯍꯥꯠꯈꯤꯕꯅꯦ ꯑꯗꯨꯒꯤ ꯕꯤꯠ ꯂꯩ ꯇꯕ ꯃꯥꯜꯂꯦ ꯁꯤꯁꯨꯨꯔ ꯅꯥꯏꯅ ꯅꯥꯏ ꯅꯥꯏꯅ ꯁꯅꯥꯁꯦ ꯀꯧꯔꯀꯥꯟꯗ ꯆꯪꯒꯦ ꯍꯥꯏꯌꯦ ꯃꯗꯤ ꯃꯔꯨ ꯈꯛꯇ ꯂꯩꯌꯦ
ꯀꯔꯤꯅꯣꯅꯦ ꯑꯗꯨ ꯁꯥꯊꯤꯅ ꯌꯥꯝꯅ ꯑꯁ ꯇꯥꯄ ꯇꯧꯔ ꯃꯥꯜꯂꯤꯅꯦ ꯑꯗꯨꯗꯤ ꯃꯥꯅ
ꯁꯤ ꯅꯨꯃꯤꯠꯇ ꯑꯩ ꯉꯝꯃꯗꯤ ꯉꯝꯃꯦꯕ ꯐꯥꯔꯁ ꯂꯧꯔꯦꯕ ꯑꯗꯣ ꯐꯥꯔꯁ ꯂꯧꯔꯒ ꯒꯨ ꯒꯨꯔꯤꯗꯤ ꯂꯩꯔꯝꯃꯦ ꯑꯩ ꯑꯩꯁꯨ ꯆꯠꯇ꯭ꯔꯤꯕ ꯃꯣꯏꯅꯤ ꯁꯥꯟꯅꯕꯗꯨ ꯌꯦꯡꯂꯤꯕꯀꯣ ꯌꯦꯡꯂꯒ ꯀꯃꯪ ꯒꯦꯝꯃꯤꯒ ꯑꯩꯅ ꯇꯥꯛꯄꯤꯑꯦꯕ ꯅꯪ ꯁꯦ ꯍꯥꯟꯅ ꯆꯠꯀꯅꯣ ꯉꯥꯏꯔꯝꯃꯣ ꯃꯥ ꯂꯥꯛꯄ ꯀꯥꯟꯗ ꯃꯥꯕꯨ ꯍꯥꯠꯂꯣ ꯍꯥꯏꯅ
ꯅꯪꯅ ꯅꯪꯅ ꯅꯪꯅ ꯇꯝꯕꯒꯤ ꯃꯥꯗꯨ ꯁꯥꯎꯕꯩ ꯑꯣꯏꯔꯝꯅꯤ ꯑꯗꯨꯗꯤ
ꯑꯩꯉꯣꯟꯗꯁꯨ ꯍꯪꯉꯦ ꯅꯕꯨꯛ ꯌꯥꯝ ꯐꯠꯇꯦ ꯍꯥꯏꯌꯦ ꯃꯥꯅ ꯑꯩꯉꯣꯟꯗ ꯅꯪꯅꯅꯤ ꯍꯥꯏꯌꯦ ꯒ꯭ꯔꯨꯞꯇ ꯅꯪꯅꯅꯤ ꯅꯪꯅꯅꯦ ꯍꯥꯏꯌꯦ ꯑꯩꯉꯣꯟꯗ ꯂꯣꯏꯅ ꯇꯥꯏꯅꯔꯦꯕ
ꯅꯣꯛꯀꯦꯍꯦ ꯑꯗꯨꯒ ꯀꯩꯅꯣꯁꯨ ꯌꯥꯎꯕꯅ ꯍꯥꯟꯅ ꯃꯤꯡꯗꯨꯕꯨ ꯀꯥꯎꯋꯦꯅꯦ ꯍꯥꯟꯅ ꯑꯦꯛꯇꯤꯚ ꯑꯣꯏ ꯌꯥꯝꯅ ꯑꯦꯛꯇꯤꯚ ꯑꯣꯏꯔꯝꯕ꯭ꯔꯥ ꯒ꯭ꯔꯦꯁꯤꯗꯤ ꯃꯃꯥꯟꯅꯕꯤꯔꯣ ꯀꯔꯤꯕ ꯃꯤꯡꯗꯣ ꯀꯥꯎꯔꯦ ꯎꯝ ꯐꯩꯔꯥ ꯅꯠꯇꯦ ꯐꯩꯔꯥꯗꯤ ꯏꯃꯥꯟꯅꯕꯤꯅꯦ ꯃꯥꯗꯣ
ꯎꯝ ꯐꯩꯔꯥ ꯅꯠꯇ꯭ꯔꯗꯤ ꯃꯩ ꯃꯩ ꯃꯩꯂꯨꯡ ꯃꯩꯉꯨꯏ
ꯑꯗꯨ ꯑꯗꯨꯗꯤ ꯈꯪꯉꯦ ꯏꯃꯥꯟꯅꯕꯤꯅꯦ ꯗꯅꯦꯁꯨ
ꯑꯗꯨꯗꯤ ꯀꯅꯥ ꯍꯥꯏꯗꯤ
ꯑꯃ ꯌꯥꯎꯔꯝꯕꯅꯦ ꯁꯦꯅꯥꯄꯇꯤ ꯇꯤꯗ ꯌꯥꯎꯕꯔ ꯑꯧ ꯂꯨꯁꯤꯟ ꯂꯨꯁꯤꯟ ꯀꯧꯕ ꯑꯃ ꯂꯨꯁꯤꯜꯂꯣ ꯑꯃ ꯂꯩꯀꯣ ꯍꯥꯟꯅ ꯑꯗꯨꯁꯨ ꯌꯥꯝ ꯑꯦꯛꯇꯤꯚ ꯑꯣꯏꯔꯝꯕꯅꯦ ꯑꯗꯨ
ꯑꯦ ꯑꯗꯨ ꯅꯨꯄꯤ ꯅꯪꯒꯤ ꯅꯪ ꯅꯨꯄꯤꯅꯦ ꯍꯥꯏꯕ ꯅꯠꯇ꯭ꯔꯣ
ꯀꯔꯤꯅꯣ ꯈꯪꯗꯦꯍꯦ ꯃꯁꯛ
ꯗꯝꯆꯨꯏꯅ ꯅꯪꯒꯤ ꯅꯨꯄꯤꯅꯦ ꯍꯥꯏꯕ ꯅꯠꯇ꯭ꯔꯣ ꯁꯤ ꯅꯨꯄꯤꯗꯨꯗꯤ
ꯇꯥꯎꯗꯕ
ꯑꯦ ꯑꯩꯗꯤ ꯊꯥꯖꯔꯨꯔꯦ ꯅꯪꯒꯤ ꯅꯨꯄꯤ ꯑꯣꯏꯔꯝꯕ ꯃꯥꯜꯂꯦꯅ
ꯗꯥꯝꯒꯤ ꯋꯥꯅꯦ ꯋꯥꯅꯦꯅ ꯂꯧꯕ ꯃꯥꯜꯂꯦ ꯅꯪ
ꯍꯣꯏ ꯑꯩꯈꯣꯏꯗꯤ ꯈꯪꯗꯕꯅꯤꯅ ꯃꯥ ꯉꯥꯡꯂꯀꯥꯟꯗ ꯑꯗꯨꯝ ꯂꯧꯋꯦ ꯀꯩꯅꯣ
ꯎꯝ ꯐꯥꯒꯤ ꯑꯗꯨꯝ ꯇꯧꯕꯅꯦ ꯇꯧꯈ꯭ꯔꯦ ꯍꯥꯟꯅ ꯍꯥꯟꯅ ꯇꯧꯈ꯭ꯔꯦ ꯑꯦꯛꯇꯤꯚ ꯌꯥꯝ ꯑꯣꯏꯔꯒ ꯇꯧꯕꯗꯥ ꯃꯦꯁꯦꯖ ꯊꯥꯏꯌꯦꯕꯀꯣ ꯀꯩ ꯍꯪꯉꯦꯕ
ꯑꯗꯨꯒ ꯃꯊꯪ ꯃꯊꯪ ꯂꯦꯞꯆꯈꯔꯦ
ꯃꯥ ꯃꯥꯁꯨ ꯀꯩꯅꯣ ꯇꯧꯋꯦ ꯍꯥꯏ ꯑꯦꯛꯖꯥꯝ ꯂꯩꯕꯒꯤ ꯑꯦꯛꯖꯥꯝ ꯂꯩꯕꯁꯦ ꯇꯧꯕꯅꯦ ꯍꯥꯏ
ꯑꯩ ꯑꯣꯏꯔꯗꯤ ꯑꯦꯛꯖꯥꯝ ꯂꯩꯔꯁꯨ ꯂꯦꯞꯄꯕꯨꯗꯤ ꯇꯧꯔꯣꯏꯗ
ꯑꯩꯅ ꯐꯥꯒꯤ ꯍꯥꯏꯔꯒ ꯅꯪ ꯊꯥꯖ ꯊꯖꯔꯒ ꯂꯩꯕ ꯑꯁ ꯑꯩꯗꯤ ꯃꯥꯉꯦꯗꯅ ꯀꯣ
ꯂꯨꯁꯤꯟꯈꯩꯗꯨ ꯕꯦꯊꯣꯟꯒꯤ ꯅꯨꯄꯤꯅꯦ ꯍꯥꯏꯕꯗꯨꯗ ꯆꯪꯗꯔꯤ ꯅꯪꯅ ꯁꯨꯝ ꯁꯥꯎꯕ ꯃꯥꯜꯂꯦ ꯍꯥꯏꯅ ꯆꯪꯍꯟꯗꯕ ꯃꯥꯜꯂꯦ ꯍꯥꯏꯅ ꯑꯩꯅ ꯈꯜꯂꯤꯕ
ꯑꯁ ꯄꯦꯔꯥꯅꯤ ꯋꯥꯉꯥꯡ